ꯍꯂꯣ
ꯑ ꯍꯜꯂꯣ ꯕ꯭ꯔꯣ
ꯑ ꯇꯥꯕ꯭ꯔꯣ ꯕ꯭ꯔꯣ
ꯇꯥꯏꯌꯦ
ꯑꯣ ꯑꯁ ꯌꯥꯝ ꯗꯥꯎ ꯌꯥꯝ ꯐꯩꯅꯦ ꯁꯤꯗꯗꯤ ꯇꯥꯏꯅꯦ
ꯑꯥ ꯑꯩꯗꯤ ꯗꯥꯎ ꯑꯗꯨꯝ ꯌꯥꯕꯅꯦꯗ
ꯑꯣ ꯕ꯭ꯔꯣꯁꯦ ꯗꯥꯎ ꯌꯥꯒꯟꯕ ꯃꯤ ꯃꯈꯜ
ꯈꯟꯕꯁꯨ ꯗꯥꯎ ꯌꯥꯏ
ꯕ꯭ꯔꯣꯁꯦ ꯗꯥꯎ ꯌꯥꯒꯟꯕ ꯃꯤ ꯃꯥꯜꯂꯤꯅꯦ
ꯎꯝ ꯑꯩ ꯉꯁꯤꯒꯤ ꯅꯪꯒ ꯍꯥꯏꯔꯗꯤ ꯐꯣꯔꯇꯤ ꯇꯨ ꯌꯧꯔꯦ
ꯑꯁ ꯑꯍꯥ ꯑꯩꯗꯤ ꯎꯄꯥꯏ ꯂꯩꯇꯦ ꯑꯅꯤ ꯈꯛꯇꯪ ꯑꯣꯏꯔ ꯃꯥꯜꯂꯦ
ꯍꯥꯥ
ꯑꯩ ꯍꯥꯟꯅꯗꯒꯤ ꯑꯗꯨꯝ ꯌꯥꯗꯦꯕ ꯁꯤꯒꯤꯁꯦ ꯀꯣꯜꯒꯤ ꯑꯍꯥꯟꯕ ꯌꯥꯕꯅꯦ ꯁꯤꯅ
ꯑꯣ ꯑꯁ
ꯃꯤꯗꯤ ꯃꯤꯗꯤ ꯕꯟꯗꯜ ꯕꯟꯗꯜ ꯐꯪꯅꯔꯦ ꯑꯩꯈꯣꯏꯗꯤ ꯎꯄꯥꯏ ꯂꯩꯇꯦ
ꯑꯍꯦꯠ
ꯕ꯭ꯔꯣ ꯀꯩꯗꯧꯔꯝꯃꯤꯅꯣ
ꯑꯩꯗꯤ ꯍꯧꯖꯤꯛ ꯑꯃꯠ ꯑꯃꯒ ꯋꯥꯔꯤ ꯁꯥꯕ ꯂꯣꯏꯔꯒ ꯇꯨꯝꯃꯒꯦꯗꯤ ꯇꯧꯔꯝꯕꯅꯦ ꯅꯪ ꯑꯃꯨꯛ ꯇꯦꯛꯁ ꯇꯧꯔꯛꯄꯗꯨꯗ
ꯑꯣ ꯑꯣ ꯑꯩꯁꯨ ꯇꯥꯎ ꯌꯦꯡꯁꯤꯔꯅ ꯈꯟꯕ
ꯑꯎ
ꯕ꯭ꯔꯣꯗꯤ ꯆꯥꯛ ꯌꯦꯟꯁꯥꯡꯗꯤꯁ ꯍꯣꯠꯅꯔꯕꯣ
ꯍꯥꯥ
ꯆꯥꯛ ꯏꯟꯁꯥꯡ ꯆꯥꯔꯕꯣ
ꯑꯣ ꯆꯥꯛ ꯏꯟꯁꯥꯡꯕꯨꯗ ꯆꯥ ꯍꯧꯖꯤꯛ ꯁꯨꯛ ꯌꯥꯝ ꯇꯦꯡꯉꯐꯥꯎ ꯆꯥꯛ ꯆꯥꯗꯕꯤꯗ ꯀꯅꯥ ꯈꯥꯡ ꯉꯝꯗꯣꯏꯅꯣꯗ
ꯑꯗꯨꯗ ꯁꯦꯜꯌꯦꯁꯨꯝ ꯋꯥꯔꯜ ꯀꯞ ꯌꯦꯡꯗꯧ ꯑꯣꯏꯔꯗꯤ ꯍꯥ ꯆꯥꯛ ꯆꯥꯗꯕꯤꯗ ꯑꯗꯨꯝ ꯂꯦꯟꯕ ꯂꯩꯅ ꯑꯗꯒꯤ ꯀ ꯏꯟꯖꯥꯡ ꯆꯥꯟꯅꯔꯒꯦ
ꯁꯤꯗꯣ ꯌꯦꯟꯗꯦꯝ ꯆꯥꯏ
ꯌꯦꯟꯗꯦꯝ ꯑꯁ ꯍꯥꯎ ꯌꯦꯟ ꯗꯦ ꯍꯥꯏꯕꯗꯨꯅꯤꯅꯦ
ꯑꯣ ꯑꯗꯨꯅꯦ ꯌꯦꯟ ꯈꯛꯇꯪ ꯑꯣꯏꯔꯗꯤ ꯐꯥꯗꯣꯏꯕ ꯃꯣꯏꯟ ꯗꯦꯝ ꯍꯥꯞꯆꯤꯜꯂꯛꯄꯗꯩꯩꯅꯦ ꯍꯥꯎꯗꯣꯏꯁꯦ
ꯑꯗꯨꯅꯤꯅꯦ
ꯎꯝ
ꯌꯦꯟꯗꯨꯗ ꯐꯕꯨꯁꯇꯣꯞ ꯊꯝꯃꯗꯤ ꯑꯗꯨꯝ ꯌꯥꯗꯧꯅꯤꯅꯦ ꯍꯥꯎꯗꯣꯏꯅꯤꯗꯤ
ꯔꯣꯗꯤꯡ ꯑꯁꯤ ꯀꯩ ꯒ꯭ꯌꯥꯟ ꯆꯥꯔꯛꯑꯗ ꯅꯪꯗꯤ
ꯑꯩꯗꯤ ꯑꯩꯁꯨ ꯉꯁꯤꯗꯤ ꯑꯦꯟꯁꯥꯡ ꯊꯣꯡꯗ꯭ꯔꯦ ꯃꯦꯒꯤꯒ ꯑꯣꯏꯅ ꯇꯣꯠꯂꯒ ꯆꯥꯔꯦ
ꯑ
ꯄ꯭ꯔꯣꯗꯤ ꯋꯥꯔꯜ ꯀꯞ ꯌꯦꯪ ꯌꯦꯡꯗꯣꯏꯔꯣ ꯍꯧꯖꯤꯛ ꯃꯦꯠꯁ
ꯑꯁ ꯑꯩꯗꯤ ꯋꯥꯔꯜ ꯀꯞ ꯌꯦꯡꯕꯁꯦ ꯐꯔꯛ ꯇꯥꯔꯅꯤ ꯏꯇꯨꯁꯨ ꯀꯔꯟ ꯇꯧꯔꯒ ꯂꯩꯔꯦ
ꯑꯁ ꯁꯤꯗꯅꯤꯅꯦ
ꯎꯄꯥꯏ ꯂꯩꯇ꯭ꯔꯦꯕ ꯉꯁꯥꯏꯗꯒꯤ ꯃꯥ ꯃꯤꯁꯀꯣꯞ ꯄꯤꯔꯤꯁꯤ ꯌꯥꯝꯃꯦ
ꯑꯣ ꯑꯁ ꯑꯗꯨꯗꯤ ꯑꯩꯅ ꯌꯦꯠ ꯑꯩꯅ ꯑꯩꯅ ꯌꯦꯄ ꯇꯥꯔꯕ ꯌꯦ ꯌꯦꯠꯄ ꯇꯥꯔꯒꯗ꯭ꯔꯥ
ꯇꯥꯗꯦꯗ ꯅꯨꯄꯤꯅꯕꯥꯛ ꯀꯌꯥꯝ ꯀꯟꯅ ꯉꯥꯡꯒꯦ ꯌꯥꯏꯅꯣꯠ
ꯃꯥꯅꯦ ꯃꯥꯅꯦ
ꯍꯨꯎꯝ
ꯑꯩꯈꯣꯏꯅ ꯇꯧꯔꯛꯅꯤꯡꯗꯦ ꯇꯧꯔꯛ ꯇꯧꯔꯛꯅꯤꯡꯂꯒ ꯇꯣꯛꯄ ꯌꯥꯕꯗꯨꯕꯨ
ꯑꯩꯈꯣꯏ ꯊꯨꯝꯂꯕ ꯋꯥꯍꯩ ꯈꯔ ꯍꯥꯞꯆꯤꯜꯂꯒ ꯑꯗꯨꯝ ꯌꯥꯗꯧꯗꯨ ꯋꯥ
ꯃꯥꯅꯦ ꯅꯪꯗꯤ ꯌꯦꯡꯒꯗ꯭ꯔ ꯕꯣꯜ
ꯑ ꯑꯩꯗꯤ ꯌꯦꯡꯒꯦ ꯌꯦꯡꯁꯤꯔ ꯇꯧꯕ ꯉꯁꯤꯗꯤ ꯏꯁ꯭ꯄꯦꯟ ꯁꯥꯟꯅꯗꯧꯅꯤꯅ ꯑꯗꯨꯝ ꯌꯦꯡꯅꯤꯡꯉꯦ ꯃꯣꯏꯗꯤ ꯐꯖꯕꯅꯤꯅ ꯑꯩꯁꯦ ꯏꯝꯐꯥꯜꯗ ꯂꯩꯌꯦ ꯍꯧꯖꯤꯛ
ꯑꯣ ꯑꯩꯗꯤ ꯉꯁꯤꯒꯤꯁꯨ ꯅꯦꯠꯁꯨ ꯂꯣꯏꯔꯅꯤ ꯑꯗꯨꯒꯤ ꯑꯁ ꯐꯔꯛ ꯇꯥꯔꯅꯦꯕ
ꯑꯣ
ꯑꯩꯗꯤ ꯕꯦꯂꯦꯟꯁ ꯈꯛꯇ ꯀꯥꯞꯄꯦ ꯅꯦꯠ ꯌꯥꯎꯕꯤꯗꯣ ꯀꯥꯞꯇꯦꯕ
ꯑꯣ ꯑꯠꯆꯥ ꯆꯥ
ꯌꯦꯡꯅꯤꯡꯉꯁꯨ ꯎꯄꯥꯏ ꯂꯩꯇ꯭ꯔꯦ ꯌꯥꯝ ꯌꯥꯎꯗ꯭ꯔꯦ
ꯑꯁ ꯑꯗꯨꯅꯦ ꯑꯟ ꯂꯤꯃꯤꯇꯦꯠ ꯅꯠꯇ꯭ꯔꯗꯤ ꯕꯣꯜ ꯌꯦꯡꯕꯁꯤꯁꯨ ꯐꯣꯟꯗ ꯌꯦꯡꯉꯗꯤ ꯎꯄꯥꯏ ꯂꯩꯗꯦꯗ ꯑꯗꯨꯝ ꯆꯥꯏꯌꯦꯕ ꯐꯖꯅ
ꯍꯥꯞ ꯑꯃꯈꯛꯇꯪ ꯌꯦꯡꯕꯗ ꯎꯝ
ꯇꯤꯚꯤꯗ ꯅꯠꯇ꯭ꯔꯗꯤ ꯑꯁ ꯌꯥꯗꯦ
ꯍꯥꯞ ꯑꯃꯈꯛꯇꯪ ꯌꯦꯡꯕꯗ ꯋꯥꯟ ꯄꯣꯏꯟ ꯐꯥꯏꯚ ꯖꯤꯕꯤꯒꯤ ꯑꯗꯨꯝ ꯂꯣꯏꯁꯜꯂꯦ ꯎꯄꯥꯏ ꯂꯩꯇꯦ
ꯎꯝ ꯐꯥꯏꯚ ꯖꯤ ꯑꯟꯂꯤꯃꯤꯠꯇꯦꯠ ꯒꯨꯝꯕꯗꯤꯀꯣ
ꯎꯝ
ꯑꯗꯨꯝ ꯐꯨꯜ ꯃꯦꯠꯁ ꯃꯦꯠꯁ ꯌꯥꯡꯈꯩꯃꯨꯛ ꯌꯦꯡꯉꯁꯨ ꯀꯩꯝ ꯀꯥꯏ ꯀꯥꯏꯗꯦꯉꯣ
ꯑꯗꯨꯅꯦ
ꯍꯌꯦꯡꯗꯤ ꯃꯣꯏ ꯃꯣꯏ ꯑꯃꯨꯛ ꯇꯧꯔꯅꯤ ꯅꯪꯗꯤ
ꯍꯌꯦꯡꯁꯦ ꯑꯩꯁꯦ ꯍꯌꯦꯡ ꯀꯣꯂꯦꯖ ꯆꯠꯄ ꯌꯥꯏ ꯀ꯭ꯂꯥꯁ ꯂꯩꯌꯦꯅ ꯍꯥꯏꯔꯛꯑꯦ ꯑꯣꯖꯥꯅ
ꯑꯣ ꯀꯩ ꯀꯣꯂꯦꯖꯇ ꯇꯝꯕ꯭ꯔꯣ
ꯑꯩ ꯏꯝꯐꯥꯜ ꯀꯣꯂꯦꯖ ꯇꯝꯃꯦ ꯕ꯭ꯔꯣ
ꯑꯣ ꯏꯝꯐꯥꯜ ꯀꯣꯂꯦꯖꯇꯤ ꯁꯤ ꯏꯌꯥꯔꯄꯣꯔꯠ ꯔꯣꯝꯒꯤꯗꯣ
ꯑ ꯏꯌꯔꯄꯣꯔꯠ ꯂꯣꯝꯒꯤꯗꯣ ꯑꯦꯌꯥꯔꯄꯣꯔꯠ ꯃꯅꯛꯀꯤ ꯕ꯭ꯔꯣꯗꯤ ꯀꯩ ꯀꯣꯂꯦꯖ ꯇꯝꯕ꯭ꯔ
ꯑꯁ ꯑꯩꯗꯤ ꯑꯦꯝ ꯕꯤꯗꯅꯦꯗ
ꯑꯣ ꯑꯦꯝꯕꯤ
ꯀ꯭ꯂꯥꯁ ꯆꯥꯡꯅꯥꯏꯅ ꯀ꯭ꯂꯥꯁ ꯆꯥꯏ ꯆꯥꯡ ꯅꯥꯏꯅ ꯌꯥꯎꯅꯤꯡꯗꯕ ꯃꯤꯁꯤꯡꯗꯤ ꯑꯦꯝꯕꯤꯅꯤ ꯐꯔꯦ ꯈ꯭ꯋꯥꯏ ꯐꯔꯤꯁꯦ
ꯑꯩꯈꯣꯏꯁꯨ ꯁꯨꯝ ꯏꯝꯐꯜ ꯀꯣꯂꯦꯖ ꯀꯥꯏ ꯍꯥꯏꯕ ꯋꯥꯅꯤꯗ ꯁꯨꯝ ꯆꯥꯡ ꯅꯥꯏꯅ ꯀꯥꯗꯦꯗ ꯀ꯭ꯂꯥꯁ ꯂꯩꯌꯦ ꯃꯔꯨ ꯑꯣꯏꯌꯦ ꯈꯣꯠꯂꯦ ꯍꯥꯏꯕ ꯀꯥꯟꯗ ꯆꯠꯄꯅꯤꯗ ꯕꯔꯣꯗꯤ ꯀꯩ ꯁꯕꯖꯦꯛ ꯑꯣꯅꯔꯁꯅꯣ
ꯑꯩꯗꯤ ꯑꯁ ꯏꯗꯤꯀꯦꯁꯟ ꯑꯣꯏꯅ ꯆꯠꯂꯦ
ꯑꯣ ꯑꯩꯅ ꯄꯣꯜ ꯁꯥꯏꯟꯁꯇ ꯑꯣꯏꯅ ꯇꯧꯕ
ꯑꯣ ꯑꯩꯗꯤ ꯄꯣꯜꯁꯥꯏꯟꯁꯦ ꯌꯥꯗ꯭ꯔꯕ
ꯆꯟꯖꯤꯅ ꯃꯥꯏꯅꯔ ꯑꯣꯏꯅ ꯂꯧꯕ
ꯑꯣ ꯏꯗꯨꯀꯦ ꯑꯩꯁꯨ ꯄꯣꯜꯁꯥꯏꯟꯁꯦ ꯃꯦꯖꯔ ꯊꯝꯒꯦ ꯇꯧꯕꯅꯦꯕ ꯑꯦꯂꯚꯦꯟ ꯇꯨꯋꯜꯐꯇ ꯂꯧꯔꯛꯑꯕꯅꯤꯅꯀꯣ
ꯑꯥꯎ
ꯌꯥꯗ꯭ꯔꯕ
ꯏꯂꯚꯦꯟ ꯇꯨꯋꯦꯐꯗꯤ ꯀꯩ ꯁ꯭ꯀꯨꯜ ꯇꯝꯃꯛꯄ꯭ꯔꯣ ꯕ꯭ꯔꯣꯗꯤ
ꯑꯩ ꯁꯤ ꯁꯤꯗ ꯇꯝꯂꯛꯑꯦ
ꯁꯤꯁꯤꯗ ꯑꯣ
ꯑꯁ ꯅꯨꯄꯥꯒꯤ ꯁ꯭ꯀꯨꯜꯗ ꯇꯝꯕꯅꯤꯅ ꯁꯥꯊꯤꯕ ꯀꯥꯁꯦ ꯂꯝꯍꯦꯟꯕ ꯀꯥꯁꯦ ꯂꯣꯏ ꯈꯪꯪꯂꯛꯑꯦꯅꯦ
ꯎꯝ ꯁꯤꯁꯤꯗꯤ ꯈꯔ ꯇꯧꯕꯅꯦ
ꯑꯦꯁ ꯌꯥꯗꯕꯅꯦ ꯅꯨꯡꯇꯤꯒꯤ ꯐꯨꯅꯗꯗꯤ ꯌꯥꯗꯕ ꯃꯑꯣꯡ ꯂꯩꯕꯅꯦ ꯁꯤ ꯁ꯭ꯀꯨꯜ
ꯑꯗꯨꯅꯤ
ꯍꯣꯏꯁ ꯌꯥꯗꯔꯦ ꯃꯤꯠꯀꯁꯦ ꯂꯣꯏ ꯅꯥꯔꯛꯑꯦ ꯉꯁꯤꯁꯦ
ꯕ꯭ꯔꯣꯗꯤ ꯃꯦꯁꯤ ꯄꯥꯝꯕ꯭ꯔꯣ ꯔꯣꯅꯥꯜꯗꯣ ꯄꯥꯝꯕ꯭ꯔꯣ
ꯑꯁ ꯑꯩꯗꯤ ꯑꯝꯕ ꯄꯦꯅꯤꯅꯦ
ꯑꯝ ꯕ ꯄꯦ ꯑꯁ ꯁꯥꯕꯥꯁ ꯇꯧꯔꯦꯍꯦ ꯑꯝꯕꯥꯄꯦ
ꯑꯝꯕꯥꯄꯦꯗꯤ ꯈ꯭ꯋꯥꯏꯗꯒꯤ ꯌꯦꯡꯕ ꯅꯨꯡꯉꯥꯏꯗ ꯑꯩꯗꯤ
ꯌꯥꯏ ꯌꯥꯕꯅꯤꯅꯦ ꯑꯗꯨ ꯏꯝꯕꯥꯄꯦ ꯗꯨꯁꯨ ꯃꯥ ꯃꯦꯁꯤꯒꯤ ꯔꯦꯀꯣꯔꯠꯀ ꯊꯨꯒꯥꯏ ꯊꯨꯒꯥꯏꯒꯗꯕ ꯃꯥꯜꯂꯦ ꯍꯥꯥ
ꯃꯥ ꯆꯦꯟꯕꯁꯦ ꯐꯖꯩꯌꯦꯕ
ꯑꯥ ꯃꯥꯗꯤ ꯑꯗꯨꯝ ꯐꯖꯩꯗ ꯕꯣꯜ ꯀꯨꯞꯄꯦ ꯃꯥ
ꯀ꯭ꯂꯞꯇ ꯁꯥꯅꯔꯗꯤ ꯃꯥꯒꯤ ꯄ꯭ꯂꯦ ꯑꯁꯤ ꯀꯌꯥꯝ ꯐꯖꯗꯦ ꯎꯝ ꯀꯟꯇ꯭ꯔꯤꯗ ꯌꯥꯎꯔꯗꯤ ꯑꯁ ꯄ꯭ꯂꯦ ꯌꯦꯡꯕꯗꯣ ꯅꯨꯡꯉꯥꯏꯕꯅꯤ
ꯑꯗꯨꯅꯤ
ꯔꯣꯅꯥꯜꯗꯣꯗꯤ ꯑꯁ ꯁꯞꯄꯣꯔꯠꯀ ꯇꯧꯅꯤꯡꯉꯛꯇ꯭ꯔꯦꯗ ꯃꯥꯒꯤ ꯈꯨꯠꯁꯤꯅꯥꯗꯣ ꯌꯦꯡꯉꯗꯤ ꯏꯟꯇꯔꯦꯁꯀ ꯌꯥꯎꯗꯦ
ꯍꯥꯟ ꯍꯥꯟꯅꯗꯤ ꯌꯥꯝ ꯍꯩꯔꯝꯕꯅꯦ ꯑꯩ ꯌꯥꯝ ꯄꯥꯝꯃꯝꯃꯦ ꯑꯗꯨ ꯑꯣꯏꯔꯁꯨ ꯎꯄꯥꯏ ꯂꯩꯇꯦ ꯃꯁꯥꯅ ꯃꯁꯥꯅ ꯉꯝꯗ꯭ꯔꯦ ꯍꯧꯖꯤꯛꯇꯤ ꯐꯤꯖꯤꯀꯦꯜ ꯌꯥꯗ꯭ꯔꯦꯕ
ꯎꯝ ꯆꯍꯤꯁꯨ ꯌꯥꯝꯈ꯭ꯔꯕꯅꯤꯅꯀꯣ
ꯎꯝ
ꯎꯝ
ꯃꯦꯁꯤꯗꯤ ꯑꯗꯨꯝ ꯈꯔ ꯇꯧꯔꯛꯏꯅꯦ ꯍꯧꯖꯤꯛꯁꯦ
ꯑꯁ ꯏꯊꯥ ꯊꯥꯖꯗꯅ ꯇꯧꯗ꯭ꯔꯣ ꯃꯥꯗꯤ
ꯑꯁ ꯇꯧꯋꯦ ꯇꯧꯋꯦ ꯍꯟꯅꯨ ꯍꯟꯅꯨꯔꯒ ꯀꯩꯅꯣ ꯕꯤꯠꯂꯤ ꯎ ꯃꯥꯜꯂꯦ ꯃꯥꯗꯤ
ꯎꯝ
ꯑꯗꯣ ꯑꯩꯗꯤ ꯃꯕꯥꯅꯤ ꯑꯝꯇ ꯄꯥꯝꯗꯦꯗ
ꯎꯝ ꯅꯦꯃꯥꯔꯗꯤ ꯍꯣꯁꯄꯤꯇꯥꯜꯗ ꯃꯥ ꯌꯥꯝ ꯄꯥꯝꯃꯦ
ꯑꯗꯨꯕꯨꯗꯤ ꯆꯨꯝꯕ ꯑꯗꯣ ꯅꯦꯔꯃꯥꯁꯦ ꯁꯥꯟꯅꯕꯨ ꯁꯥꯟꯅꯔꯛꯑꯗꯤ ꯇꯧꯗꯤ ꯇꯧꯕꯅꯦ
ꯎꯝ ꯐꯤꯐꯥ ꯍꯦꯛ ꯆꯪꯒꯦ ꯍꯥꯏꯕ ꯃꯇꯝ ꯌꯧꯔꯛꯑꯗꯤ ꯍꯣꯁꯄꯤꯇꯥꯜ ꯃꯇꯝ ꯌꯧꯔꯛꯑꯅꯤ ꯃꯥꯒꯤ
ꯎꯝ ꯎꯝ ꯅꯦꯃꯥꯔꯁꯦ ꯏꯟꯖꯨꯔꯤ ꯂꯩꯔꯝꯗ꯭ꯔꯗꯤ ꯃꯥ ꯀꯟ ꯇꯧꯗ꯭ꯔꯣꯔꯤ ꯃꯤꯅꯦ
ꯎꯝ ꯐꯨꯜ ꯃꯦꯠꯁꯁꯤ ꯃꯥ ꯁꯨꯡꯁꯥ ꯁꯥꯟꯅ ꯐꯪꯉꯔꯣꯏꯅꯦ ꯃꯥꯗꯤ
ꯐꯪꯗꯧ ꯃꯥꯟꯗ꯭ꯔꯦꯗ ꯍꯟꯗꯛꯇꯤ ꯑꯗꯨꯕꯨ ꯃꯥ ꯃꯦꯠꯁ ꯄꯔꯐꯣꯔꯃꯦꯟꯁ ꯃꯇꯨꯡꯗꯤ ꯏꯜꯂꯦ
ꯎꯝ
ꯀ꯭ꯋꯥꯇꯔꯒꯨꯝꯕꯗꯗꯤ ꯐꯪꯕ ꯌꯥꯏ ꯐꯪꯗꯕꯁꯨ ꯌꯥꯏ ꯀꯣꯁꯀꯤ ꯃꯇꯨꯡ ꯏꯜꯂꯦ ꯑꯗꯨꯗꯤ
ꯀꯦꯔꯁꯁꯨ ꯊꯥꯖꯔꯝꯃꯔꯣꯏꯅꯦ ꯏꯟꯖꯨꯔꯤ
ꯎꯝ ꯑꯩ ꯃꯥꯒꯤ ꯐꯦꯟꯅꯤꯅꯦ ꯑꯗꯨꯕꯨ ꯑꯁ ꯎꯄꯥꯏ ꯂꯩꯇꯦ ꯃꯥ ꯁꯥꯟꯅꯕ ꯌꯥꯝ ꯌꯦꯡꯅꯤꯡꯕꯗꯤ
ꯃꯤ ꯍꯥꯏꯕꯁꯤꯡꯁꯦ ꯃꯥꯕꯨ ꯀꯔꯤꯍꯥꯏꯁꯤꯔ ꯀꯜꯂꯛꯄ ꯌꯥꯝ ꯌꯥꯎꯕꯒꯤꯅꯦꯕ
ꯑꯥ ꯃꯤ ꯈꯔꯅꯗꯤ ꯃꯥꯁꯤ ꯁꯦꯝꯖꯤꯟꯕ ꯌꯥꯎꯕ꯭ꯔꯁꯨ ꯈꯜꯂꯤꯅꯤꯅꯦ
ꯎꯝ ꯑꯗꯨꯝ ꯕꯤꯗꯤꯑꯣꯁꯦ ꯃꯔꯛ ꯃꯔꯛꯇꯥ ꯎꯕꯅꯦ ꯃꯥꯒꯤ ꯕ꯭ꯂꯦꯛ ꯃꯦꯖꯤꯛꯀ ꯀꯩꯀꯥ ꯇꯧꯋꯦ ꯈꯣꯠꯂꯦꯅ ꯍꯥꯏꯔꯒ
ꯑꯗꯨꯅꯤ ꯑꯗꯨꯃꯥꯏꯅ ꯇꯧꯕꯒꯨꯝꯅꯁꯨ ꯍꯥꯏꯅꯩꯌꯦꯕ ꯃꯤꯅꯗꯤ
ꯎꯝ ꯇꯥꯏꯇꯜꯒꯨꯝꯕꯁꯨ ꯂꯩꯕꯅꯤꯅ ꯃꯥꯗꯤ ꯀꯤꯡ ꯑꯣꯐ ꯏꯁꯀꯤꯜꯁꯀ ꯑꯗꯨꯝ ꯃꯥ
ꯃꯥꯅꯦ ꯏꯁꯀꯤꯜꯁꯇꯥ ꯍꯥꯏꯔꯨꯔꯗꯤ ꯅꯦꯃꯥꯔ ꯑꯦ ꯃꯦꯁꯤꯒ ꯔꯣꯅꯥꯜꯗꯣꯗꯤ ꯂꯩꯍꯧꯔꯦꯗ ꯃꯥꯒꯤꯗ ꯍꯥꯏꯔꯗꯤ
ꯎꯝ
ꯃꯣꯏ ꯕ꯭ꯔꯥꯖꯤꯂꯤꯂꯤꯌꯥꯟꯁꯤꯡꯁꯦ ꯂꯣꯏꯗꯤ ꯏꯁꯀꯤꯜꯗꯗꯤ ꯐꯖꯕꯅꯦ
ꯎꯝ ꯕ꯭ꯔꯖꯤꯂꯤꯌꯟ ꯍꯥꯏꯔꯗꯤ ꯏꯁꯀꯤꯜꯗꯤ ꯑꯗꯨꯝ ꯌꯥꯔꯕꯅꯦ ꯃꯣꯏꯁꯦ
ꯇꯤꯝꯋꯥꯛꯇ ꯌꯥꯔꯛꯇꯕ
ꯎꯝ ꯏꯁꯇꯥꯔ ꯌꯥꯝꯃꯟꯕꯒꯤ ꯃꯣꯏꯗꯣ
ꯑꯗꯨꯅꯦ
ꯃꯁꯥ ꯃꯁꯥꯒꯤ ꯈꯛꯇ ꯈꯜꯂꯒ ꯁꯥꯟꯅꯔꯦꯕ ꯃꯣꯏꯗꯣ
ꯑꯗꯨꯅꯦ ꯎꯄꯥꯏ ꯂꯩꯇꯦꯕ ꯃꯁꯥ ꯃꯁꯥꯒꯤ ꯐꯦꯝꯅꯦ ꯃꯣꯏꯅ ꯊꯤꯔꯤꯁꯦ ꯃꯤ ꯌꯥꯝꯃꯒ ꯊꯤ ꯌꯥꯝꯃꯤ ꯍꯥꯏꯗꯨꯅꯤ
ꯑꯥꯔꯖꯦꯟꯇꯤꯅꯥꯗꯤ ꯑꯗꯨꯃꯥꯏꯅ ꯇꯧꯗꯦꯅ ꯃꯦꯁꯤ ꯃꯦꯁꯤꯕꯨ ꯂꯣꯏ ꯊꯥꯖꯕ ꯊꯝꯃꯦꯕ
ꯑꯥ
ꯇꯤꯝ ꯁꯞꯄꯣꯔꯠꯁꯨ ꯐꯖꯕꯅꯦ ꯃꯣꯏꯗꯤ
ꯇꯤꯝꯋꯥꯛꯁꯨ ꯌꯥꯝ ꯐꯩ ꯃꯣꯏꯗꯤ ꯍꯟꯗꯛ ꯌꯦꯡꯕꯗ ꯎꯝ ꯍꯟꯗꯛ ꯌꯦꯡꯕꯗ ꯋꯥꯔꯜ ꯀꯞꯁꯦ ꯁꯄꯦꯟꯒ ꯑꯦ ꯁꯄꯦꯟ ꯍꯥꯏꯌꯦ ꯐ꯭ꯔꯥꯟꯁꯀꯥ ꯑꯥꯔꯖꯦꯟꯇꯤꯅꯥꯁꯦ ꯇꯤꯝꯋꯥꯛꯛꯇꯗꯤ ꯌꯥꯝ ꯐꯖꯔꯤꯅꯦ ꯃꯣꯏꯁꯦ
ꯎꯝ
ꯐꯥꯏꯅꯦꯜꯁꯦ ꯃꯕꯥꯅꯤ ꯑꯃꯨꯛ ꯇꯥꯗꯧ ꯃꯥꯜꯂꯦꯗ
ꯑꯗꯨꯝ ꯍꯥꯏꯅꯈꯤꯕꯅꯦ ꯍꯟꯗꯛ ꯃꯤꯁꯤꯡꯁꯦ
ꯐ꯭ꯔꯥꯟꯁ ꯀ ꯑꯔꯖꯦꯟꯇꯤꯅꯥ ꯑꯃꯨꯛ ꯀꯥꯔꯗꯤ ꯔꯤꯄꯤꯠꯅꯤꯅꯦ ꯃꯧ ꯃꯕꯥꯟꯅꯤꯅ ꯀꯥꯔꯤꯁꯦ
ꯑꯗꯨꯅꯦ ꯇꯨ ꯊꯥꯎꯖꯟ ꯇ꯭ꯋꯦꯟꯇꯤ ꯇꯨꯒꯤ ꯀꯞ ꯐꯥꯏꯅꯦꯜꯗ ꯑꯃꯨꯛ ꯍꯟꯖꯤꯟꯗꯧ ꯃꯥꯜꯂꯦ
ꯐ꯭ꯔꯥꯟꯁꯇꯤ ꯑꯁꯤꯃꯨꯛ ꯀꯥꯔꯗꯤ ꯃꯣꯏꯗꯤ ꯔꯤꯄꯤꯠ ꯅꯠꯇ꯭ꯔꯦ ꯑꯍꯨꯝꯔꯛ ꯁꯨꯔꯝꯃꯅꯤ ꯃꯣꯏ ꯀꯥꯔꯦꯁꯦ ꯁꯤꯒ ꯀꯥꯔꯦ ꯍꯥꯏꯔꯗꯤ꯫
ꯎꯝ
ꯇꯨ ꯊꯥꯎꯖꯟ ꯑꯩꯠꯇꯤꯟꯗꯒꯤ ꯀꯥꯔꯤꯅꯦꯕ ꯃꯣꯏꯗꯤ ꯒꯣꯜꯗꯤ ꯑꯗꯨꯝ ꯐꯖꯅ ꯌꯦꯡꯉꯨꯒꯣ ꯍꯥꯌꯦꯡ ꯑꯃꯨꯛ ꯍꯥꯡꯂꯛꯀꯅꯤ ꯁꯤꯁ
ꯍꯣꯏ ꯍꯣꯏ ꯍꯪꯕꯤꯔꯛꯑꯣ ꯍꯪꯕꯤꯔꯛꯑꯣ
ꯀꯅꯥꯅ ꯐꯖꯅ ꯀꯅꯥꯅ ꯐꯖꯅ ꯄꯥꯏꯕ꯭ꯔꯣ ꯈꯣꯠꯄ꯭ꯔꯣꯅ
ꯑꯥ ꯌꯥꯃꯥꯜꯁꯦ ꯉꯁꯤ ꯈꯔ ꯇꯧꯗꯧ ꯃꯥꯜꯂꯦ꯫
ꯌꯦꯡꯗꯤ ꯌꯦꯡꯅꯤꯡꯕꯅꯦ ꯄꯥꯏꯔꯒ ꯑꯁ
ꯑꯁ ꯑꯗꯨꯅꯤꯅꯦ ꯁꯦ
ꯅꯠꯇ꯭ꯔꯥꯒ ꯏꯃꯥꯟꯅꯕꯩ ꯌꯨꯝꯗ ꯆꯦꯜꯂꯨꯁꯤꯔꯥ ꯈꯪꯗꯦ ꯃꯥꯁꯨ ꯕꯣꯜꯗꯤ ꯌꯦꯡꯉꯝꯒꯗꯧ ꯃꯥꯜꯂꯤ꯫ ꯃꯣꯏꯒꯤꯗꯤ ꯋꯥꯏꯐꯥꯏ ꯂꯩꯌꯦꯕ꯫
ꯑꯣꯠꯆꯥ
ꯏꯝꯐꯥꯜ ꯂꯩꯕ ꯌꯨꯝꯗꯨꯗꯤ ꯈꯤꯇꯪ ꯅꯨꯡꯉꯥꯏꯔꯝꯒꯗꯧ ꯃꯥꯜꯂꯦ ꯃꯣꯏꯗꯤ ꯑꯁ ꯃꯄꯥꯟꯒ ꯊꯣꯛꯇꯕꯤꯗ ꯑꯗꯨꯝ ꯌꯨꯝꯗ ꯑꯗꯨꯝ ꯂꯩꯔꯦꯅꯦ꯫
ꯑ ꯑꯩꯈꯣꯏ ꯅꯣꯡꯃꯒꯤ ꯋꯥꯟ ꯄꯣꯏꯟ ꯐꯥꯏꯚ ꯖꯤ ꯕꯤ ꯄꯥꯏꯕ ꯁꯤꯡꯗꯤ ꯎꯄꯥꯏ ꯂꯩꯇ꯭ꯔꯦ ꯍꯥ
ꯎꯝ ꯑꯗꯨꯝ ꯂꯣꯏꯁꯤꯟꯈꯔꯗꯤ ꯑꯩꯈꯣꯏꯗꯤ ꯁꯤꯖꯤꯟꯅꯕ ꯐꯪꯗꯦ
ꯑꯗꯨꯅꯦ ꯑꯍꯣꯏ ꯕ꯭ꯔꯣ ꯌꯥꯝ ꯅꯨꯡꯉꯥꯏꯔꯦ ꯕ꯭ꯔꯣꯅ ꯐꯣꯟ ꯇꯧꯕꯤꯔꯅꯨ ꯕ꯭ꯔꯣꯁꯦ ꯗꯥꯎ ꯌꯥꯕ ꯃꯤ ꯃꯥꯜꯂꯦ ꯕ꯭ꯔꯣꯒ ꯑꯍꯥꯟꯕꯅꯦ ꯁꯨꯃꯥꯏꯅ ꯋꯥꯔꯤ ꯁꯥꯟꯅꯕ ꯐꯪꯕꯁꯦ ꯍꯥ
ꯍꯣꯏ ꯗꯥꯎꯗꯤ ꯑꯗꯨꯝ ꯄꯣꯛꯂꯛꯄꯗꯒꯤ ꯗꯥꯎꯁꯤ ꯌꯥꯔꯛꯄ ꯁꯦꯁ
ꯌꯥꯏ ꯌꯥꯏ ꯌꯥꯝ ꯌꯥꯏ ꯄ꯭ꯔꯣꯁꯦ ꯑꯥꯏ ꯑꯦꯁꯀ ꯊꯥꯔꯨꯔꯗꯤ ꯑꯥꯏ ꯑꯦꯁꯀ ꯐꯥꯎꯗꯧ ꯃꯥꯜꯂꯦ ꯕ꯭ꯔꯣꯁꯦ꯫
ꯍꯣꯏ ꯂꯣꯇ꯭ꯔꯤꯒꯨꯝꯅ ꯇꯧꯔꯒ ꯍꯥ ꯑꯁ ꯆꯨꯁ ꯄꯪꯏꯗ ꯏꯔꯁꯨ ꯑꯗꯨꯝ ꯆꯨꯝ ꯂꯣꯏ ꯆꯨꯝꯔꯝꯃꯗꯤ ꯐꯔꯥꯛ ꯇꯥꯕ꯫
ꯇꯥꯕꯤꯔꯒ ꯂꯥꯛꯑ ꯀꯥꯟꯗ ꯅꯪ ꯀꯃꯥꯏ ꯂꯥꯏꯔꯤꯛꯄꯒꯦ ꯍꯥꯏꯔꯗꯤ ꯈꯪꯗꯦ ꯎꯝ ꯍꯥꯏꯔꯅꯤ꯫
ꯑꯥ
ꯁꯨꯝ ꯗꯥꯎꯗ ꯈꯣꯠꯂꯒ ꯄꯤꯔꯝꯕꯅꯦ ꯍꯥꯏꯔꯗꯤ ꯃꯣꯏ ꯂꯣꯏ ꯉꯥꯛꯑꯅꯤꯅꯦ꯫
ꯑꯗꯨꯅꯦ
ꯍꯣꯏ ꯌꯥꯝ ꯅꯨꯡꯉꯥꯏꯔꯦ ꯕ꯭ꯔꯣ ꯑꯗꯨꯗꯤ ꯕ꯭ꯔꯣꯒ ꯋꯥꯔꯤ ꯁꯥꯟꯅꯕꯁꯨ ꯌꯥꯝ ꯐꯪꯉꯦ ꯕ꯭ꯔꯣꯁꯨ ꯊꯕꯛ ꯂꯩꯑꯦ ꯍꯥꯏꯕꯅꯤꯅ ꯊꯤꯡꯕ ꯉꯝꯗ꯭ꯔꯦ ꯍꯥ ꯑ ꯃꯪ ꯐꯥꯔꯁꯦꯀꯣ ꯑꯗꯨꯗꯤ ꯍꯥꯥ
ꯅꯪꯁꯨ ꯕꯣꯜ ꯌꯦꯡꯗꯣꯏ ꯅꯠꯇ꯭ꯔꯣ
ꯑ ꯃꯥꯅꯦ ꯃꯥꯅꯦ ꯌꯦꯡꯗꯣꯏꯅꯦ꯫